ꯕ꯭ꯔꯣꯒꯤ ꯕꯤꯖꯤꯗꯣ
ꯑꯣ ꯑꯗꯨꯝ ꯃꯔꯛ ꯃꯔꯛꯇ ꯂꯩꯔꯛꯄ ꯌꯥꯎꯕꯅꯦ ꯉꯔꯥꯡ ꯇꯧꯋꯦ ꯑꯩꯉꯣꯟꯗ ꯌꯥꯝ ꯀꯟꯅ ꯑꯗꯨ
ꯑꯧ ꯑꯗꯨ ꯅꯍꯥꯟ ꯁꯤꯁꯇꯔ ꯑꯃꯗꯁꯨ ꯇꯧꯋꯦꯕ ꯑꯗꯨ ꯃꯉꯣꯟꯗ ꯁꯨꯝ ꯀꯩꯅꯣ ꯇꯧꯈꯤꯕꯅꯦ ꯕ꯭ꯔꯣꯒꯤꯗꯤ ꯃꯤꯗꯤ ꯁꯨ ꯑꯥ ꯃꯤ ꯋꯥꯠꯂꯤꯕꯣ ꯍꯥꯏꯗꯤ ꯇꯧꯒꯗꯧꯕ
ꯑꯩ ꯈꯔ ꯋꯥꯠꯂꯤ ꯇꯔꯨꯛ ꯀꯨꯝꯕ ꯋꯥꯠꯂꯝꯈꯤꯅꯤ
ꯑꯣ ꯑꯩꯒꯤ ꯑꯦꯀꯥꯎꯟ ꯑꯃꯃꯨꯛ ꯂꯩꯕꯅꯦ ꯁꯤ ꯂꯣꯏꯔꯒ ꯑꯩꯒꯤ ꯑꯦꯀꯥꯎꯟ ꯑꯃꯗꯣ ꯑꯃꯨꯛ ꯄꯤꯔꯛꯀꯦꯕꯀꯣ ꯑꯗꯨꯗ ꯑꯃꯨꯛ ꯌꯥꯕ꯭ꯔꯌꯦꯡꯁꯤꯅꯦ
ꯌꯥꯏ ꯎꯝ ꯑꯃꯨꯛ ꯌꯥꯅꯤ ꯑꯃꯨꯛ ꯌꯥꯔꯣꯏ ꯑꯗꯨꯝ ꯉꯥꯏꯅ ꯂꯩ
ꯑꯧ ꯅꯥꯟ ꯇꯧ ꯂꯩ ꯑꯩꯁꯨ ꯅꯥꯟꯅ ꯂꯣꯏꯁꯟ ꯌꯥꯔꯝꯅꯦꯕ ꯃꯤ ꯑꯅꯤ ꯑꯍꯨꯝ ꯁꯨꯔꯦꯕ ꯀꯣꯜ ꯇꯧꯅꯕ ꯌꯥꯈꯤꯗ꯭ꯔꯤꯁꯦ
ꯑꯣ
ꯍꯥꯏꯗꯤ ꯁꯨꯃꯥꯏꯅ ꯑꯃꯨꯛ ꯊꯥꯔꯛ ꯑꯃꯃꯨꯛ ꯇꯧꯔꯛ ꯑꯗꯤ ꯅꯦꯠꯋꯥꯛ ꯄꯠ ꯄꯠ ꯆꯞ ꯑꯅꯥ ꯗꯨꯃꯥꯏ ꯑꯗꯣ ꯁꯨꯗꯦꯕ ꯑꯗꯣ ꯑꯩꯗꯣ ꯒ꯭ꯌꯥꯟ ꯇꯥꯗꯦꯕ ꯃꯣꯏꯅꯕꯨꯗꯤ ꯍꯥꯏꯕ ꯃꯇꯝ ꯑꯃ ꯄꯤꯗꯅ ꯃꯤꯅꯤꯠꯇꯣ ꯑꯗꯣ ꯑꯗꯣ ꯁꯨꯔꯕꯁꯨ ꯈꯪꯗꯦꯕ ꯑꯩꯗꯣ ꯃꯁꯥꯃꯇꯣꯟꯗ ꯗꯤꯁꯑꯦꯕꯜ ꯂꯩꯔꯨꯏꯌꯦꯕ ꯀꯩꯅꯣꯒꯤ ꯇꯥꯏꯞ ꯃꯩ ꯃꯩ ꯃꯩꯇꯩ ꯃꯌ‌ꯦꯛꯇ ꯍꯟꯗꯣꯛꯄꯤꯗꯣ ꯂꯥꯛꯑꯝꯕꯅꯦꯕ
ꯑꯥ
ꯑꯩꯗꯤ ꯁꯤꯖ‌ꯦ ꯄꯨꯔꯥ ꯇꯧꯗ꯭ꯔꯦꯕ ꯁꯤꯒꯤ ꯇꯥꯛꯁꯦ ꯍꯥꯏꯗꯤ ꯑꯩꯈꯣꯏ ꯀꯥꯡꯕꯨꯗꯣ ꯑꯩꯈꯣꯏ ꯀꯥꯡꯕꯨꯗꯣ ꯑꯩꯈꯣꯏꯁꯨ ꯇꯔꯨꯛ ꯇꯔꯦꯠ ꯁꯨꯕꯅꯦꯕꯗꯣ ꯃꯣꯏꯁꯨ ꯑꯝꯇ ꯇꯧꯈꯤꯗ꯭ꯔꯦꯕ ꯍꯟꯗꯛꯇꯤ
ꯑꯣ
ꯍꯥꯏꯗꯤ ꯏꯪꯂꯤꯁꯀꯤꯗꯨꯗ ꯇꯞꯇꯥꯒꯤ ꯇꯧꯔꯒ ꯃꯣꯏꯗꯤ ꯑꯦꯀꯥꯎꯟ ꯃꯔꯤ ꯃꯉꯥ ꯃꯔꯤ ꯃꯉꯥꯒ ꯄꯥꯏꯌꯦꯕ ꯃꯣꯏꯗꯤ
ꯑꯥ
ꯑꯗꯨ ꯂꯣꯏꯅ ꯋꯥꯔꯤꯒ ꯁꯥꯎꯔꯒ ꯐꯪꯕꯅ ꯂꯤꯁꯤꯡ ꯃꯉꯥ ꯇꯔꯨꯛꯃꯨꯛꯇꯩ ꯍꯦꯟꯅ ꯐꯪꯗꯦ ꯚꯥꯏ ꯋꯥꯕꯅ ꯍꯦꯜꯂꯤ ꯇꯧꯗ꯭ꯔꯦꯕ
ꯃꯇꯝ ꯃꯥꯥꯡꯕꯅ ꯍꯦꯟꯕꯗꯣ
ꯑꯧ ꯃꯇꯝ ꯃꯥꯡ ꯍꯦꯜꯂꯤ ꯕꯤꯠ ꯂꯩꯇꯦ ꯁꯤꯗꯤ ꯃ‌ꯣꯏ ꯍꯥꯏꯔꯤ ꯄꯩꯁꯥꯗꯣ ꯍꯥꯏꯗꯤ ꯈꯤꯇꯪ ꯈꯔ ꯆꯦꯊꯣꯛ ꯆꯦꯁꯤꯟ ꯇꯧꯕꯗꯨꯅ ꯃꯈꯜ ꯑꯃꯅꯤ ꯇꯪꯈꯥꯏꯃꯨꯛꯇꯪ ꯐꯪꯉꯥ ꯂꯣꯏꯁꯟꯝꯕꯗꯨꯗꯤ ꯃꯤꯖꯨ ꯍꯥꯏꯖꯕꯨꯋꯅ‌ꯦ ꯑꯦꯀꯥꯎꯟ ꯑꯃꯃꯝꯗ ꯃꯤ ꯀꯨꯟ ꯀꯨꯟ ꯃꯔꯤ ꯁꯥꯕ ꯍꯩꯖ‌ꯦ ꯑꯗꯨꯝ ꯐꯥꯒꯤ ꯅꯠꯇꯦꯕ ꯕ꯭ꯔ‌ꯣꯖꯨ ꯑꯗꯨꯝ ꯈꯪꯉꯝꯅꯤ ꯍꯣꯏ ꯑꯗꯨꯗꯣ ꯑꯦꯀꯥꯎꯟ ꯇꯔꯨꯛ ꯇꯔꯦꯠ ꯃꯉꯥ ꯇꯔꯨꯛ ꯍꯦꯟꯅ ꯁꯥꯔꯛꯄ ꯍꯥꯏꯁꯦ ꯃꯇꯝ ꯑꯔꯣꯏꯕꯤ ꯆꯪꯉꯤꯅꯤ ꯏꯐꯣꯔꯠ ꯆꯪꯉꯤꯅꯤ ꯑꯗꯨꯝ ꯑꯩ ꯏꯪꯂꯤꯁꯅꯤꯅ ꯑꯃꯨꯛ ꯑꯩꯈꯣꯏꯗꯤ ꯃꯗꯨꯇꯪꯁꯨ ꯅꯠꯇꯕꯅꯤꯅ ꯃꯣꯏꯅ ꯂꯠꯄ ꯈꯣꯠꯄ ꯌꯥꯗꯦ ꯍꯥꯏꯕꯅꯤꯅ ꯏꯁꯀ꯭ꯔꯤꯞ ꯄꯥꯏꯅꯔꯒ ꯑꯃꯨꯛ ꯄꯥꯅꯔꯤꯅꯤ ꯑꯧ ꯗꯥꯏꯂ‌ꯣꯛꯀꯤ ꯇꯥꯏꯐꯇ ꯗꯨꯃꯥꯏ ꯄꯥꯅꯩꯅꯦꯕ ꯑꯗꯨ ꯅꯠꯇꯗꯤ ꯑꯗꯨꯝ ꯍꯥꯏꯖꯕꯨꯋꯅꯤ ꯏꯃꯥꯔꯣꯟ ꯅꯠꯇꯕꯅꯤ ꯁ꯭ꯃꯥꯏꯁꯨ ꯁꯥꯟꯅ ꯉꯝꯃꯣꯏꯕ
ꯍꯣꯏ
ꯑꯗꯒꯤ ꯑꯗꯨꯃꯥꯏꯅ ꯇꯧꯔꯅꯤ ꯑꯗꯨꯅ ꯇꯧꯗ꯭ꯔꯕꯅꯦ ꯑꯗꯨꯗ ꯑꯩꯗꯣ ꯗꯤꯁꯑꯦꯕꯜ ꯂꯩꯁꯟꯈ꯭ꯔꯦꯕ
ꯑꯥ
ꯑꯗꯩꯗꯤ ꯁꯤꯒꯤ ꯑꯦꯀꯥꯎꯟ ꯁꯤꯗꯩꯗꯤ ꯑꯗꯨꯗꯩꯗꯤ ꯋꯥꯔꯤ ꯁꯥꯕ ꯍꯧꯧꯔꯛꯑꯦ ꯎꯄꯥꯏ ꯂꯩꯇꯗꯅ
ꯑ
ꯋꯥꯔꯤ ꯈꯔ ꯈꯔ ꯁꯪꯕꯗ ꯋꯥꯔꯤ ꯁꯥꯕ ꯍꯧꯕꯗꯒꯤ ꯅꯍꯥꯟ ꯃꯁꯥ ꯃꯊꯣꯟꯇ ꯗꯤꯁꯑꯦꯕꯜ ꯇꯧꯔꯤꯛ ꯗꯤꯁꯦꯝꯕꯔ ꯂꯩꯕꯗꯣ ꯌꯥꯔꯛꯑꯦꯕ ꯐꯠ ꯂꯥꯎꯅ ꯍꯥꯏꯗꯤ ꯒ꯭ꯔꯨꯞꯇ ꯃꯌꯥꯝꯒꯤ ꯄꯨꯂꯞꯀꯤ ꯑꯣꯏꯅ ꯗꯤꯁꯦꯕꯜ ꯂꯧꯊꯣꯛꯈꯤꯕ ꯅꯠꯇ꯭ꯔꯤꯉꯗ ꯑꯗꯨꯝꯁꯥꯝꯗ ꯐꯣꯔ ꯑꯃ ꯌꯥꯔꯛꯑꯦꯕ
ꯑꯥ
ꯑꯗꯨ ꯑꯩꯁꯦ ꯁꯨꯔꯝꯗꯧꯁꯨ ꯃꯥꯟꯕ ꯀꯨꯟꯗꯤ ꯁꯨꯍꯜꯂꯣ ꯍꯥꯏꯗꯅ
ꯑꯥ ꯀꯨꯟꯗꯤ ꯁꯨꯍꯜꯂ‌ꯣ ꯍꯥꯏꯕꯅ‌ꯦ
ꯑꯗꯨ ꯀꯨꯟꯗꯤ ꯁꯨꯗꯦꯕꯀꯣ ꯇꯔꯥꯇꯔꯦꯠ ꯈꯛ ꯇꯔꯥꯅꯤꯄꯥꯜꯅꯤꯗꯣ ꯑꯃꯗꯤ ꯀꯣꯜꯗꯣ ꯑꯗꯨꯝ ꯄꯥꯏꯔꯛꯈꯤꯗꯕꯅꯦꯕ
ꯑꯥ
ꯑꯗꯨꯅ ꯑꯩꯅ ꯃꯣꯏꯒꯤ ꯃꯤꯅꯤꯠꯇꯣ ꯄꯥꯔ ꯌꯦꯡꯕꯗꯁꯨ ꯃꯣꯏꯗꯨ ꯆꯥꯝꯃ ꯅꯤꯐꯨ ꯍꯥꯏꯕ ꯅꯠꯇ꯭ꯔꯣ ꯑꯗꯨ ꯁꯨꯒꯗꯕ ꯃꯤꯅꯤꯠ ꯅꯤꯄꯥꯜ ꯂ ꯇꯔꯥ ꯂ ꯋꯥꯠꯈꯤꯕꯅꯦꯕ ꯑꯗꯨ ꯌꯥꯔꯛꯏꯕꯗꯨ ꯒ꯭ꯌꯥꯟ ꯇꯥꯗꯦꯕ ꯑꯩ ꯌꯥ ꯍꯥꯏꯁꯤ ꯍꯣꯏ ꯒ꯭ꯌꯥꯟ ꯇꯥꯗ꯭ꯔꯦ ꯑꯗꯨ ꯃꯇꯨꯡꯗꯕꯨꯗꯤ ꯃꯌꯥꯝꯒꯤ ꯑꯣꯏꯅ ꯄꯨꯂꯞ ꯍꯥꯡꯈ꯭ꯔꯕꯅꯤꯅ ꯒ꯭ꯌꯥꯟ ꯇꯥꯗ꯭ꯔꯦ
ꯑꯥ
ꯒ꯭ꯌꯥꯟ ꯇꯥꯗꯦ
ꯍꯣꯏ ꯈꯪꯗꯦ ꯑꯩꯒꯤꯕꯨꯗꯤ ꯁꯨꯗꯧꯕ ꯈꯤꯇꯪꯗꯤ ꯋꯥꯠꯂꯤ
ꯑꯣ ꯍꯣꯏ ꯑꯩ ꯃꯊꯪ ꯁꯤ ꯑꯩꯗꯤ ꯁꯤꯅ ꯑꯗꯨꯝ ꯌꯥꯕꯖꯨ ꯌꯥꯔꯦꯗ ꯁꯨꯖꯔꯝꯃꯅꯤꯗ
ꯑꯣ ꯑꯩ ꯉꯁꯥꯏꯗꯩ ꯑꯩꯁꯨ ꯃꯤ ꯑꯍꯨꯝꯃꯨꯛꯀꯤ ꯆꯥꯡ ꯃꯥꯡꯉꯝꯃꯦ ꯉꯁꯥꯏꯗ ꯑꯩ ꯇꯧꯔ ꯇꯧꯔꯒ ꯋꯥꯔꯅꯤꯡ ꯑꯗꯨꯝ ꯊꯥ ꯂꯩꯕꯒꯤ
ꯑꯣ ꯑꯗꯨꯅꯦ ꯍꯥꯏꯖꯦ ꯃꯣꯏꯅꯗꯤ ꯊꯥꯛꯁꯤꯖꯨ ꯂꯣꯏ ꯂꯦꯞꯍꯜꯂꯦ ꯁꯤ ꯇꯧꯗ꯭ꯔꯗꯤ ꯌꯥꯔꯣꯏꯅ ꯁꯤꯖꯨ ꯑꯃꯨꯛ ꯐꯖꯅ ꯇꯧꯗ꯭ꯔꯦ
ꯍꯣꯏ ꯁꯤ ꯂꯣꯏꯁꯤꯟꯗ ꯃꯤ ꯀꯩ ꯑꯝꯇ ꯄꯤꯔꯣꯏ ꯍꯥꯏꯒꯤꯝ
ꯑꯧ ꯑꯗꯨꯅꯦ ꯍꯥꯏꯖꯦ ꯑꯗꯨꯅ ꯑꯗꯨ ꯂꯣꯏꯁꯤꯟꯗꯕ ꯍꯥꯏꯖꯦ ꯑꯩꯒꯤ ꯑꯦꯀꯥꯎꯟ ꯑꯃ ꯂꯩꯌꯦꯕꯀꯣ ꯑꯦꯀꯥꯎꯟ ꯑꯃꯗꯨꯗꯤ ꯑꯃꯨꯛ ꯁꯤꯒꯤ ꯇꯥꯛꯁꯦ ꯂꯥꯛꯇꯦꯕ
ꯑꯥ
ꯑꯗ ꯑꯩꯅ ꯍꯥꯏꯔꯤꯗꯤꯅ ꯂꯥꯛꯇꯕ ꯑꯣꯏꯔꯒꯗꯤ ꯑꯥꯗꯒꯤ ꯑꯗꯨꯝ ꯊꯥꯔꯛꯇꯕ ꯃꯥꯟꯖꯔꯒ ꯑꯗꯨꯝ ꯂꯥꯛꯍꯜꯂꯔꯣꯏꯒꯦ ꯇꯧꯕ ꯑꯇꯣꯞꯄ ꯑꯣꯏꯅ ꯇꯧꯔꯒꯦꯅ
ꯑꯣ ꯃꯣꯏ ꯀꯩꯅꯣ ꯌꯥꯝ ꯇꯧꯒꯤꯕꯅꯦ ꯁꯤ ꯇꯥꯛꯁ ꯄꯤꯔꯝꯗꯥꯏꯗ ꯒꯨꯒꯜ ꯐꯣꯝꯒ ꯌꯥꯝ ꯃꯦꯟꯍꯟꯈꯤꯕꯅꯦ
ꯑꯧ ꯑꯩꯒꯤꯗꯨ ꯃꯤꯟꯒꯨꯝꯗꯤ ꯇꯧꯕꯅꯦꯕ ꯇꯥꯛꯁ ꯑꯅꯧꯕ ꯂꯥꯛꯇꯣꯔꯤ ꯑ ꯃꯦꯟꯂꯣꯅ ꯃꯦꯟꯗꯤ ꯃꯦꯟꯒꯤꯕꯅꯦ ꯑꯗꯨ ꯂꯥꯛꯇ꯭ꯔꯦ ꯂꯥꯛꯇ꯭ꯔꯦ ꯗꯣ ꯑꯩꯖꯨ ꯐꯔꯦꯅꯁꯨ ꯀꯝꯄ꯭ꯂꯦꯟ ꯇꯧꯗ꯭ꯔꯦ ꯑꯩꯗꯤ ꯃꯤꯗꯣ ꯍꯥꯏꯖꯕꯅꯤ ꯑꯗꯨꯝ ꯈꯪꯅꯕ ꯃꯁꯦꯟ ꯑꯣꯏꯔꯗꯤ ꯐꯩ ꯑꯗꯨ ꯅꯠꯇ꯭ꯔꯗꯤ ꯃꯤꯖꯦ ꯑꯗꯨꯝ ꯊꯤꯕꯗ ꯐꯔꯛ ꯇꯥꯟꯅꯩꯗꯅ ꯇꯥꯟꯅꯩꯗꯅ ꯍꯥꯏꯗꯤ ꯃꯇꯝꯗꯣ ꯑꯃꯨꯛ ꯍꯥꯏꯗꯤ ꯏꯃꯥꯟꯅꯕ ꯃꯁꯦꯟ ꯑꯣꯏꯔꯗꯤ ꯑꯦ ꯕꯥꯏ ꯅꯪ ꯑꯗꯨꯗꯨ ꯑꯗꯨꯝ ꯍꯥꯏꯅ ꯇꯧ ꯇꯧꯕ ꯌꯥꯏ ꯑꯗꯨ ꯅꯠꯇꯗꯤ ꯁꯨꯝ ꯃꯤꯗꯣ ꯑꯩꯅ ꯇꯧꯒꯦ ꯍꯥꯏꯔ ꯀꯥꯟꯗ ꯑꯃꯨꯛ ꯍꯦꯛ ꯆꯤꯟ ꯃꯤꯅ ꯇꯧꯔꯒꯦ ꯍꯥꯏꯔ ꯀꯥꯟꯗ ꯑꯩꯅ ꯑꯃꯨꯛ ꯍꯦꯛ ꯆꯠꯊꯣꯛ ꯊꯕꯛ ꯑꯃꯨꯛ ꯆꯤꯟ ꯑꯗꯨꯅ ꯁꯤꯕꯧꯗ ꯁꯤ ꯁꯤ ꯈꯨꯝꯕꯖꯤꯕꯧꯇ ꯑꯗꯨꯝ ꯋꯥꯏꯑꯦꯕ
ꯍꯣꯏ ꯃꯣꯏ ꯑꯃꯨꯛ ꯌꯥꯔꯣꯏ ꯑꯩꯈꯣꯏ ꯁꯪꯉꯀꯥꯟꯗꯅ
ꯍꯣꯏ ꯑꯗꯨꯗꯥꯃꯥꯏ ꯇꯧꯅꯤ ꯑꯃꯃꯨꯛ ꯇꯧꯅꯤ ꯑꯗꯨꯅ ꯑꯗꯨꯝ
ꯎꯝ
ꯑ ꯑꯗꯨꯝ ꯂꯥꯛꯇꯕꯩ ꯂꯥꯛꯇꯕ ꯑꯗꯨ ꯂꯥꯛ
ꯍꯣꯏ ꯑꯌꯥꯝꯕ ꯑꯃ ꯇꯧꯔꯒ
ꯍ ꯑꯗꯨꯗꯅ ꯑꯗꯣ ꯌꯥꯗꯤ ꯌꯥꯗꯧ ꯃꯥꯜꯂꯦ ꯍꯥꯏꯗꯤ ꯑꯗꯨꯁꯨ ꯗꯤꯁꯑꯦꯕꯜ ꯂꯩꯔꯨꯕꯗꯣ ꯌꯥꯔꯛꯏꯕ ꯑꯗꯨꯝ ꯑ ꯃꯈꯥ ꯆꯠꯊꯕ ꯑꯣ ꯑꯗꯨꯅ ꯑꯗꯨꯝ ꯑꯗꯨꯃꯥꯏꯅ ꯇꯧꯔꯒꯦ ꯁꯤ ꯑꯗꯒꯤ ꯅꯍꯥꯟꯒꯤ ꯃꯣꯏꯒꯤ ꯂꯤꯁꯇꯨꯗ ꯑꯩꯗꯤ ꯌꯥꯎꯗꯦꯕ ꯃꯣꯏ ꯏꯃꯥꯟꯅꯕ ꯑꯅꯤꯗꯤ ꯌꯥꯎ ꯍꯥꯏꯕ
ꯑꯣ ꯇꯧꯗꯛ ꯑꯃ ꯑꯃ ꯁꯥꯡꯕ ꯂꯤꯁ ꯑꯃ ꯊꯥꯔꯛꯈꯤꯕꯗꯨꯔꯥ
ꯑꯧ ꯃꯣꯏ ꯅꯤꯐꯨ ꯌꯥꯡꯈꯩꯒꯤ ꯌꯥꯝ ꯊꯥꯛꯄꯗꯣ ꯑꯗꯨꯗ ꯃꯣꯏꯒꯤ ꯄꯥꯏꯥꯔꯤ ꯑꯦꯀꯥꯎꯟꯒꯤꯗꯨꯗꯤ ꯂꯣꯏ ꯌꯥꯎꯔꯦꯕ ꯁꯦꯀꯦꯟꯗꯔꯤ ꯑꯦꯀꯥꯎꯟꯗꯨꯗꯤ ꯌꯥꯎꯔꯣꯏ꯭ꯔ ꯌꯥꯎꯔꯗ꯭ꯔ ꯈꯪꯗꯗꯤ ꯑꯩꯒꯤ ꯃꯡꯗꯨꯣ ꯈꯪꯗ꯭ꯔꯦꯕ ꯊꯣꯏꯅ
ꯑꯣ
ꯍꯥꯏꯗꯤ ꯑꯗꯨ ꯃꯃꯤꯡꯗꯨꯣ ꯈꯣꯟꯗꯣꯟ ꯊꯣꯟꯖꯤꯟꯅꯕꯅꯤꯅ
ꯑꯣꯥ
ꯑꯗꯩ ꯑꯩꯁꯨ ꯍꯪꯗꯣꯏꯦ ꯃꯣꯏꯁꯨ ꯁꯤ ꯂꯩꯇꯦꯕ ꯃꯄꯥꯟ ꯂꯝ ꯂꯩꯕꯅꯦꯕ ꯊꯕꯛ ꯇꯧꯔꯒ
ꯑꯣ ꯍꯣꯏ ꯊꯕꯛ ꯇꯧꯕ ꯃꯤꯈꯩꯗꯗꯤ ꯁꯤ ꯊꯕꯛꯁꯤꯃꯗꯤ ꯇꯟꯅꯤ
ꯃꯥꯅꯦ ꯑꯗꯒꯤ ꯃꯣꯏꯗꯣ ꯑꯃꯨꯛ ꯑꯊꯤꯡ ꯄꯥꯍꯛꯈꯤꯕ ꯍꯥꯏꯇꯥꯔꯦ ꯃꯣꯏ ꯗꯤꯗꯣ ꯑꯗꯨꯅ ꯏꯟꯖꯤꯟꯗꯗꯤ ꯑꯗꯨꯝ ꯕꯣꯜ ꯃꯇꯝ ꯀꯣꯏꯕꯒ ꯑꯗꯨꯝ ꯃꯣꯏꯁꯨ ꯈꯋꯥ ꯈꯣꯠ ꯇꯧꯕ ꯑꯗꯨꯝ
ꯍꯣꯏ
ꯌꯥ ꯇꯥꯗꯗ
ꯃꯣꯏ ꯊꯕꯛꯇꯨꯅ ꯍꯦꯟꯅ ꯂꯨꯔꯛꯀꯅꯦꯕ ꯑꯁꯤ ꯏꯁꯥꯅ ꯇꯧꯁꯔ ꯎꯝ
ꯁ ꯍꯥꯀꯤ ꯐ꯭ꯔꯤ ꯂꯩꯕꯒꯨꯝꯕ ꯑꯗꯨꯒꯨꯝꯅ ꯇꯧꯕꯩ ꯋꯥꯅꯤ ꯑꯗꯨ ꯅꯠꯇꯕꯗꯤ ꯁꯤꯗꯤ ꯄ꯭ꯔꯥꯏꯃꯔꯤꯗꯤ ꯅꯠꯇꯕꯅꯤꯅ
ꯏꯊꯟꯇ ꯇꯧꯕ ꯌꯥꯕ ꯑꯃ ꯑꯣꯏꯈ꯭ꯔꯒꯅ ꯐꯕ ꯃꯤ ꯑꯃꯁ ꯁ ꯗꯔꯀꯥꯔ ꯑꯣꯏꯕꯅꯤꯅ
ꯑꯧ ꯑꯗꯨꯒꯤꯅꯦꯕ ꯑꯩꯅ ꯑꯃꯁꯨ ꯅꯨꯡꯉꯥꯏꯖꯩ ꯍꯥꯏꯗꯤ ꯃꯤꯇꯜꯂꯣꯟꯗ ꯍꯟꯗꯣꯛꯄꯗꯣ ꯑꯗꯨꯗꯤ ꯀꯅꯥꯝꯁꯨ ꯌꯦ ꯆꯇ꯭ꯔꯦ ꯑꯩꯅ ꯁꯪꯀꯥꯟꯗ ꯉꯝꯃꯤꯉꯩ ꯇꯧꯔꯦ ꯇꯣꯛꯑꯒꯦ ꯍꯥꯏꯥꯟ ꯇꯣꯛ ꯌꯥꯔꯦ ꯗꯤꯄꯦꯟꯗꯣ ꯇꯧꯗ꯭ꯔꯦꯅ ꯄꯣꯗꯤ ꯀꯌꯥꯝ ꯀꯨꯏꯔꯒꯦ ꯁꯤꯒꯤ ꯀꯩꯅꯣꯁꯤ ꯌꯥꯎꯔꯛꯄ
ꯑꯩ ꯀꯨꯏꯗ꯭ꯔꯤꯌꯦ ꯑꯩꯗꯣ ꯃꯄꯥꯟ ꯑꯩ ꯃꯥꯁꯇꯔ ꯂꯣꯏꯕꯁꯨ ꯀꯨꯏꯗ꯭ꯔꯤꯑꯕꯀꯣ ꯍꯟꯗꯛ ꯃꯦꯅ ꯂꯣꯏꯕꯅꯦꯕ ꯑꯗꯨꯏ ꯃꯃꯥꯡꯗ ꯑꯩ ꯄ꯭ꯔꯣꯖꯦꯛꯀꯤ ꯀꯟꯅ ꯆꯤꯟꯕ ꯃꯇꯝꯗꯨꯗ ꯍꯧꯔꯛꯄꯅꯦꯕ ꯥ ꯏꯃꯥꯟꯅꯕ ꯑꯃꯅ ꯑꯩꯒꯤ ꯅꯝꯕꯔꯗꯨ ꯂꯧꯔꯒ ꯃꯥꯅ ꯇꯧꯈ꯭ꯔꯦꯕ ꯑꯗꯒꯤ ꯑꯩꯗꯤ ꯑꯗꯨꯝ ꯇꯧꯗ꯭ꯔꯦ ꯑꯗꯨꯒ ꯍꯟꯗꯛ ꯌꯨꯝ ꯊꯣꯛꯂꯛꯄꯁꯤꯗ ꯑꯗꯨꯝ ꯐ꯭ꯔꯤꯗ ꯂꯩꯔꯦꯅ ꯌꯨꯝꯗꯗꯤ ꯊꯕꯛꯇꯨ ꯀꯩꯝ ꯂꯩꯇ꯭ꯔꯅꯤꯅ ꯑꯗ ꯁꯨꯝ ꯇꯧ ꯈꯪꯗꯗ ꯑꯩꯈꯣꯏ ꯑꯩꯈꯣꯏ ꯕꯥꯍꯣꯏꯒꯤ ꯅꯝꯕꯔꯁꯤ ꯂꯧꯔ ꯇꯧꯕ ꯍꯧꯔꯛꯄꯅꯦꯕ
ꯑꯣ
ꯑꯗꯨꯒ ꯍꯧꯕꯒ ꯁꯤꯁꯦ ꯍꯥꯟꯅ ꯊꯦꯡꯅꯕꯅꯦ ꯑꯩꯗꯤ
ꯑꯣ ꯑꯣ ꯑꯣ ꯑꯣ ꯑꯣꯀꯦ ꯑꯣꯀꯦ ꯑꯩꯗꯤ ꯁꯤꯒ ꯑꯅꯤꯁꯨꯕꯖꯤ ꯃꯃꯥꯡꯒꯤ ꯑꯃ ꯃꯩꯇꯩ ꯃꯌꯦꯛꯇ ꯍꯟꯗꯣꯛꯄꯗꯣ ꯑꯗꯨꯗꯒꯤ ꯊꯦꯡꯅ ꯑꯩ ꯅꯠꯇꯦ ꯑꯗꯨꯏ ꯃꯃꯥꯡ ꯀꯩꯅꯣꯗꯩꯩ ꯏꯪꯂꯤꯁꯇ ꯋꯥꯔꯤ ꯁꯥꯕꯗꯩ
ꯑꯣ ꯃꯤ ꯌꯥꯝ ꯌꯥꯝꯗꯤ ꯇꯥꯟꯅꯈ꯭ꯔ ꯃꯥꯜꯂꯦ ꯁꯤꯗꯩ
ꯑꯁ ꯈꯪꯗꯦꯗ ꯒ꯭ꯔꯨꯞꯇꯒ ꯊꯥꯔꯛꯄꯗꯣ ꯃꯣꯏꯗꯤ ꯃꯉꯥ ꯇꯔꯨꯛ ꯃꯥꯄꯟꯒ ꯇꯥꯔꯦ ꯀꯃꯥꯏꯅ ꯇꯥꯔꯤꯅꯣ ꯈꯪꯗꯦꯕ ꯑꯩꯁꯨ ꯃꯩꯇꯩ ꯃꯛꯇꯣ ꯑꯗꯨꯝ ꯍꯣꯏ ꯑꯗꯨꯝ ꯐꯝ ꯂꯩꯕꯕꯨꯗꯤ ꯉꯝꯗꯦ ꯑꯩ ꯁꯪ ꯉꯥꯏꯍꯥꯛ ꯅꯨꯃꯤꯠ ꯇꯔꯥ ꯇꯔꯥꯃꯉꯥꯗꯒꯤ ꯄꯨꯡꯈꯥꯏ ꯑꯃ ꯄꯨꯡ ꯑꯃ ꯍꯥꯏꯗꯤ ꯔꯤꯜ ꯉꯥꯛ ꯄꯣꯊꯥꯕꯗ ꯔꯤꯜꯁ ꯌꯦꯡꯕ ꯐꯣꯟ ꯌꯦꯡꯗꯧꯕ ꯃꯇꯝꯗꯣ ꯑꯗꯨ ꯑꯣꯏꯅ ꯇꯧꯕꯅꯦꯕ ꯑꯗꯣ ꯇꯇꯣ ꯄꯨꯂꯞꯅ ꯆꯦꯛꯀꯤꯡꯗꯕꯨꯗꯤ ꯈꯔ ꯂꯩ ꯑꯗꯣ ꯑꯍꯨꯝ ꯈꯔ ꯍꯦꯜꯂꯛꯄꯗ꯭ꯔꯥ ꯈꯪꯗꯦꯕ ꯂꯤꯁꯤꯡ ꯍꯥꯏꯗꯤ ꯇꯥꯛꯁ ꯃꯁꯤꯡꯗꯣ ꯑꯗꯨ ꯇꯧꯕꯅꯦ ꯑꯗꯣ ꯏꯁꯤꯡ ꯑꯩꯅ ꯈꯪꯗꯕ ꯃꯆꯦꯠ ꯃꯆꯛ ꯆꯪꯉꯛꯄꯗꯣ ꯃꯔꯤꯒꯤꯗꯔꯃꯨꯛꯇ ꯑꯣꯏꯅ ꯇꯧ ꯃꯥꯜꯂꯦ ꯑꯗꯣ
ꯃꯩꯇꯩ ꯃꯌꯦꯛꯇ ꯅꯝꯕꯗꯨꯗꯤ ꯀꯨꯏꯔꯝꯒꯅꯤ
ꯑꯣ ꯃꯁꯤ ꯃꯤꯛꯇ ꯅꯝꯕꯗꯣ ꯀꯩꯅꯣ ꯇꯧꯋꯦ ꯃꯣꯏꯅꯁꯨ ꯍꯥꯟꯅ ꯏꯊꯣ ꯄꯤꯔꯛꯑꯦꯕꯀꯣ ꯈꯔ
ꯑꯥ
ꯍꯥꯏꯗꯤ ꯃꯣꯏꯅ ꯑꯗꯨꯝ ꯚꯣꯏꯁꯇ ꯉꯥꯡꯉꯛꯏꯗꯣ ꯌꯥꯔꯤꯈꯩꯗꯤ ꯃꯣꯏꯁꯨ ꯑꯗꯨꯝ ꯍꯟꯗꯣꯔꯛꯑꯦꯕ
ꯑꯥ
ꯑꯗꯨꯗ ꯑꯔꯥꯏꯕꯗꯨ ꯑꯃꯨꯛ ꯑꯩꯈꯣꯏꯅ ꯁꯦꯝꯗꯣꯛꯄ ꯍꯥꯏꯇꯥꯔꯦ
ꯑꯗꯨꯏꯗꯨ ꯏꯃꯥꯟꯅꯕ ꯑꯃ ꯁꯦꯝꯗꯣꯛꯇꯅ ꯄꯪꯊꯥ ꯊꯥꯖꯤꯟꯕꯒꯤ ꯕ꯭ꯂꯣꯛ ꯆꯥꯕ ꯑꯃꯁꯨ ꯌꯥꯎꯕꯅꯦ
ꯑꯣ ꯃꯣꯏ ꯅꯍꯥꯟ ꯊꯥꯔꯛꯈꯤꯕꯗꯣ
ꯑꯥ
ꯃꯥꯅꯤꯅꯦ ꯍꯥꯏꯗꯤ ꯐꯇ ꯐꯠ ꯐꯥꯠ ꯑꯗꯨꯝ ꯀꯩꯅꯣꯗꯁꯨ ꯍꯥꯏꯕ ꯃꯣꯏꯅꯁꯨ ꯑꯗꯨꯝ ꯄꯛꯅꯥ ꯅꯨꯡꯖꯪꯈꯣꯏ ꯑꯗꯨꯝ ꯑꯟꯂꯤꯃꯤꯇꯦꯠꯅꯤ ꯑꯗꯨꯝ ꯑꯗꯨꯅ ꯍꯥꯏꯕꯗ ꯅꯝꯃꯝꯃꯅꯦꯕ ꯀꯩꯅꯣꯗꯅ ꯈꯔ ꯌꯥꯝ ꯇꯥꯍꯧꯅꯕꯅ
ꯑꯥ ꯇꯧꯔꯝꯒꯅꯦ
ꯃꯥꯅꯦ ꯑꯗꯨ ꯑꯩꯗꯤ ꯅꯨꯡꯉꯥꯏꯇꯦꯕ ꯍꯥꯏꯗꯤ ꯊꯕꯛꯁꯦ ꯇꯧꯗꯗꯤ ꯇꯧꯗꯦ ꯇꯧꯔꯒꯗꯤ ꯁꯤꯁꯇꯪ ꯑꯣꯏꯔꯒꯁꯨ ꯈꯤꯇꯪ ꯐꯖꯅ ꯇꯧꯅꯤꯡꯉꯦꯕ ꯑꯩꯒꯤ ꯑꯣꯏꯅ ꯍꯥꯏꯇꯥꯔꯦ ꯑꯗꯨꯅ ꯑꯗꯨꯝ ꯑꯩꯁꯨ ꯑꯗꯨꯗ ꯑꯩꯁꯨ ꯈꯠꯂꯝꯃꯦꯕ ꯃꯣꯏ ꯂꯤꯁꯤꯡ ꯃꯥꯄꯜꯒ ꯇꯥꯕꯗꯣ ꯑꯗꯨꯒꯨꯝꯕ ꯀꯥꯡꯕꯨ ꯁꯣꯏ ꯑꯣꯏꯔꯝꯅꯤ
ꯑꯣꯏꯔꯝꯒꯅꯤ ꯍꯥꯏ ꯃꯃꯥꯟ ꯇꯥꯗꯅ ꯐꯖꯅ ꯅꯝꯁꯤꯟꯕ ꯃꯌꯥꯝ
ꯑꯧ ꯕꯔꯣ ꯑꯃꯒ ꯋꯥꯔꯤ ꯁꯥꯟꯅꯈꯤ ꯃꯥꯁꯨ ꯑꯩꯅ ꯂꯤꯁꯤꯡꯃꯨꯛ ꯁꯨꯔꯛꯄꯣꯏ ꯃꯥ ꯂꯤꯁꯤꯡꯁ ꯑꯍꯨꯝꯗꯩ ꯍꯦꯟꯅ ꯇ ꯇꯧꯗꯦ ꯑꯩꯁꯨ ꯑꯃꯝꯇ ꯇꯥꯟ ꯇꯥꯔꯦ ꯍꯥꯏꯕ ꯍꯦ ꯅꯣꯡꯉꯥꯜꯂ ꯃꯥꯅ ꯇꯧꯛꯄꯗꯨ ꯀꯩꯅꯣ ꯂꯤꯁꯤꯡ ꯑꯅꯤꯒ ꯀꯩꯅꯣꯝ ꯍꯂꯛꯄ ꯐ ꯃꯥꯁꯨ ꯂꯤꯁꯤꯡ ꯃꯉꯥꯔ ꯀꯩꯅꯝꯗꯤ ꯐꯪꯈꯤꯕ ꯑꯗꯣ ꯃꯥꯗꯨ ꯗꯤꯑꯦꯕꯜꯗꯨꯗꯗꯤ ꯌꯥꯎꯕ ꯌꯥꯎꯗꯕꯗꯤ ꯈꯪꯗꯦꯕ ꯕꯂꯣꯛ ꯑꯗꯤ ꯕ꯭ꯂꯣꯛ ꯆꯥꯕꯗꯨꯗ ꯑꯗꯣ ꯑꯩꯁꯨ ꯈꯜꯂꯝꯃꯦꯕ ꯑꯁ ꯑꯩꯁꯨ ꯅꯝꯁꯤꯜꯂꯒꯦꯅ ꯍꯦꯛ ꯈꯜꯂꯨꯕꯒ ꯑꯗꯨ ꯈꯜꯂꯒꯁꯨ ꯑꯗꯨꯝ ꯅꯨꯡꯉꯥꯏꯇꯕꯅꯤꯅ ꯅꯝ ꯈꯔꯗꯤ ꯑꯗꯨꯝ ꯁꯤꯦꯡꯠꯇꯣꯛꯑꯒ ꯑꯗꯨꯝ ꯇꯧꯋꯦꯕ ꯑꯗꯨꯒ ꯌꯥꯝ ꯍꯦꯟꯅ ꯇꯥꯛꯀꯨꯝ ꯇꯥꯛꯒꯨꯝ ꯇꯧꯕꯗꯨꯗꯤ ꯑꯗꯨꯝ ꯑꯅꯤ ꯍꯥꯏꯗꯤ ꯏꯁ꯭ꯂꯣꯒ ꯇꯧꯔꯒ ꯑꯃꯨꯛ ꯇꯥꯏꯌꯦꯕ ꯍꯥꯏꯗꯤ ꯃꯣꯏꯗ ꯏꯁ꯭ꯂꯣ ꯇꯧꯍꯟꯕ ꯌꯥꯏꯑꯕ ꯇꯛꯅ ꯉꯍ ꯑꯗꯨꯗꯒ ꯑꯗꯨꯝ ꯇꯥꯔꯒ ꯁ ꯁꯦꯝꯗꯣꯛꯄꯅꯦꯕ ꯑꯗꯨꯒ ꯁꯦꯝꯇꯣꯛ ꯐꯠꯇꯕꯤꯗ ꯑꯗꯨꯝ ꯐꯖꯅ ꯇꯥꯗꯦ ꯐꯖꯅ ꯇꯥꯗꯦ ꯍꯥꯏꯔꯒ ꯑꯗꯨꯝ ꯈꯔꯗꯤ ꯑꯗꯨꯝ ꯊꯥꯖꯤꯟꯈ꯭ꯔꯦꯕ ꯑꯗꯣ ꯑꯁ ꯍꯦꯛ ꯇꯧꯍꯧꯕ ꯅꯣꯉꯥꯟꯕꯒ ꯕ꯭ꯂꯣꯛ ꯇꯧꯔꯦ
ꯍꯣꯏ
ꯑꯩ ꯇꯧꯔꯝꯗꯕ ꯐꯩꯀꯣ
ꯍꯣꯏ ꯍꯥꯏꯗꯤ ꯑꯁꯣꯏꯕꯗꯨꯗꯤ ꯍꯥꯏꯗꯤ ꯀꯣꯛ ꯁꯦꯝꯗꯣꯛꯅꯤꯡꯉꯤꯗꯅ ꯎꯕꯗ
ꯃꯥꯅꯦ ꯑꯃꯔꯣꯝꯗ ꯁꯤ ꯃꯣꯏꯅ ꯍꯥꯏꯕꯗ ꯀꯩꯅꯣꯒꯤꯅꯦ ꯍꯥꯏꯕꯅꯦꯕ ꯍꯥꯏꯗꯤ ꯍꯣꯏ ꯑꯩꯦꯒꯦ ꯍꯣꯏ ꯍꯣꯏ ꯍꯣꯏ ꯑꯗꯨꯗ ꯑꯩꯈꯣꯏꯅ ꯁꯣꯏꯈꯤꯕ ꯍꯥꯏꯁꯦ ꯍꯌꯦꯡꯋꯥ ꯁꯣꯏꯔꯛꯀꯗꯣꯏꯅꯦꯕ ꯑꯗꯨꯅ ꯃꯇꯝꯗꯨꯗ ꯑꯃꯨꯛ ꯁꯦꯝꯗꯣꯛ ꯎꯄꯥꯏꯁꯦ ꯃꯩ ꯃꯄꯨꯡ ꯊꯤꯅꯕ ꯑꯃ ꯆꯪꯏꯤ ꯑꯗ ꯑꯩꯈꯣꯏꯅ ꯈꯔ ꯈ ꯆꯨꯝꯅ ꯁꯦꯡꯗꯣꯛꯄꯤꯒꯗꯦꯗꯤ ꯑꯩꯈꯣꯏꯒꯤ ꯂꯣꯟꯅꯤ ꯄ꯭ꯔꯣꯃꯣꯠ ꯇꯧꯔꯛꯀꯗꯣꯏꯅꯤ ꯅꯠꯇ꯭ꯔꯥ ꯑꯗꯨꯅ ꯈꯔ ꯐꯖꯅꯁꯨ ꯇꯧꯅꯤꯡꯕ
ꯄ꯭ꯔꯣꯝꯇꯨ ꯂꯣꯏ ꯁꯣꯏꯗꯣꯏꯅꯦꯕ ꯁꯤꯗ ꯁꯣꯏꯈꯤꯕ
ꯍꯣꯏ ꯍꯣꯏꯣꯏ ꯃꯥꯅꯤ ꯁꯣꯏꯗꯣꯏꯅꯦꯕ ꯑꯗꯨꯗꯨꯅ
ꯎꯝ
ꯅꯨꯡꯉꯥꯏꯇꯕꯒꯤ ꯑꯗꯨꯝ ꯍꯧꯖꯤꯛꯁꯨ ꯑꯗꯨꯝ ꯁꯣꯏꯔꯤꯕ ꯏꯌꯥꯏꯗ ꯑꯗꯨꯝ ꯃꯩꯇꯩ ꯃꯦꯛꯇ ꯑꯗꯨꯝ ꯇꯧꯕ ꯈꯣꯠꯄꯁ ꯄ ꯁꯥꯟ ꯇꯨꯔꯥꯟ ꯑ ꯑꯗꯨ ꯑꯧ ꯑꯗꯨꯝ ꯌꯥꯗ꯭ꯔꯤꯔꯤꯕ ꯄꯣꯠ ꯑꯧ ꯏꯁꯄꯦꯂꯤꯡ ꯁꯣꯏꯗ ꯒꯤ ꯃꯤꯅꯤꯡ ꯄꯥꯎꯇ ꯑꯗꯨꯝ ꯁꯣꯏꯕ ꯌꯥꯎꯔꯤꯕ ꯀꯗꯥꯏꯗꯒꯤ ꯁꯥꯟꯅꯄꯨꯡ ꯍꯥꯏꯔ ꯄ꯭ꯂꯦꯒ꯭ꯔꯥꯎꯟ ꯍꯥꯏꯔ ꯑꯗꯨꯒ ꯊꯣꯛꯂꯛꯏꯗꯨꯅ ꯀꯔꯤ ꯃꯅꯨꯡꯗ ꯈꯣꯡꯎꯞ ꯇꯣꯡꯕ ꯀ ꯀꯩ ꯀꯩꯅꯣ ꯈꯪꯗꯦ ꯍꯥꯄꯛꯏꯗꯣ ꯍꯥꯏꯒꯤ ꯏꯔꯨ ꯂꯨ ꯊꯣꯛꯄ ꯌꯥꯅꯦ ꯎꯝ
ꯐꯗꯤ ꯐꯩ ꯃꯣꯏꯁꯤ ꯍꯧꯔꯛꯏꯁꯦ ꯑ ꯃꯌꯥꯝ ꯄꯨꯂꯞꯃꯥꯏꯅ ꯈꯣꯝꯕ ꯌꯥꯕ ꯈꯣꯝꯖꯤꯜꯂꯒ ꯗꯇꯥꯁꯤꯦ ꯄꯨꯂꯞ ꯁꯦꯝꯗꯣꯛꯅꯕ
ꯑꯧ ꯃꯥꯅꯦ ꯑꯗꯣ ꯁꯤꯒꯤ ꯑꯥ ꯑꯩꯈꯣꯏꯅ ꯇꯧꯖꯦ ꯑꯩꯅ ꯁꯨꯝ ꯅꯦꯇ ꯊꯤꯕ ꯃꯣꯏꯖꯦ ꯇꯨ ꯊꯥꯎꯖꯟ ꯇ꯭ꯋꯦꯟꯇꯤ ꯋꯥꯟ ꯁ꯭ꯋꯥꯏꯗꯩ ꯍꯧꯗꯣꯛꯄ ꯄ꯭ꯔꯣꯖꯦꯛ ꯋꯥꯛ ꯃꯥꯜꯂꯦꯕ
ꯑꯥ
ꯗꯥꯇꯥꯖꯦ ꯀꯝꯄꯦꯅꯤ ꯀꯝꯄꯦꯅꯤꯗ ꯇꯧꯔꯒ ꯑꯗꯨꯝ ꯃꯣꯏꯅ ꯈꯣꯝꯀꯠ ꯈꯣꯝꯀꯠꯂꯒ ꯀꯝꯄꯦꯅꯤꯗꯨꯅ ꯄꯥꯝꯅꯩꯕ ꯄꯣꯠꯇꯣ ꯃꯣꯏꯅ ꯄꯣꯁꯤꯕꯜ ꯑꯣꯏꯕ ꯈꯣꯝꯒꯠꯄꯥ ꯌꯥꯔꯒꯗꯤ ꯈꯣꯝꯠꯂꯒ ꯂꯥꯏꯌꯣꯟ ꯗꯥꯇꯥ ꯌꯣꯟꯕꯅꯦ ꯍꯥꯏꯌꯦꯕ
ꯑꯣ
ꯑꯗꯨꯅ ꯑꯣꯜ ꯏꯟꯗꯤꯌꯥꯒꯤ ꯑꯣꯏꯅ ꯇꯧꯕ ꯃꯥꯜꯂꯦꯕ ꯍꯥꯏꯗꯤ ꯃꯥ ꯃꯥꯥꯏꯒꯤ ꯀꯟꯍꯥꯔ꯭ꯁ ꯁꯇꯦꯠ ꯁꯇꯦꯠꯀꯤ ꯍꯣꯏ ꯂꯦꯡꯒ꯭ꯋꯦꯖ ꯃꯌꯥꯝꯁꯦ ꯈꯣꯝꯈꯠꯄꯒꯤ ꯑꯗꯨꯃꯥꯏꯅ ꯑꯩꯅ ꯁꯨꯝ ꯑꯗꯨꯃꯥꯏꯅ ꯊꯦꯡꯅꯕ ꯍꯥꯏꯇꯥꯔꯦ
ꯍꯣꯏ ꯌꯥꯝ ꯃꯤ ꯌꯥꯝꯗꯤ ꯇꯧꯔꯝꯒꯅꯤ ꯁꯤ ꯄꯣꯠꯁꯦ ꯑꯩꯅ ꯈꯪꯉꯛꯄꯗ ꯕꯥꯎ ꯐꯅꯌꯥꯝ ꯌꯥꯝꯒ꯭ꯔꯦ
ꯑꯧ ꯆꯥꯎꯔꯝꯒꯅꯤ ꯒ꯭ꯔꯨꯞꯇꯕꯥꯎꯛꯇ ꯑꯗꯨꯝ ꯐꯅꯌꯥꯝ ꯌꯥꯝꯃꯦ ꯑꯗꯒꯤ ꯒ꯭ꯔꯨꯞ ꯅꯠꯇ ꯑꯗꯨꯝ ꯌꯥꯎꯔꯤꯕ ꯏꯃꯥꯟꯅꯕꯁꯤꯡꯖꯦ ꯑꯗꯨꯝ ꯑꯩ ꯅꯣꯏꯅ ꯑꯗꯨ ꯃꯇꯝ ꯇꯪꯒꯤ ꯍꯥꯏꯔꯛꯑꯣ ꯒꯔ꯭ꯨꯞꯇꯤ ꯌꯥꯎꯔꯣꯏꯒꯦꯒ ꯍꯥꯏꯕ ꯄꯨꯠ ꯌꯥꯝꯃꯟꯗꯅ ꯀꯣꯛ ꯉꯥꯎꯔꯤꯒ
ꯍꯣꯏ ꯒ꯭ꯔꯨꯞ ꯑꯍꯨꯝꯂꯥ ꯀꯩꯅꯣꯝ ꯁꯨꯒ꯭ꯔꯥ ꯌꯥꯏꯅꯦ ꯍꯧꯖꯤꯛ
ꯑꯧ ꯁꯨꯔꯝꯗꯣ ꯃꯥꯜꯂꯦ ꯑꯗꯨꯃꯥꯏꯅ
ꯑꯥ ꯐꯅꯌꯥꯝ ꯌꯥꯝꯒ꯭ꯔꯝꯅꯦꯕ
ꯑꯧ ꯑꯗꯨꯥꯏꯅ ꯈꯖꯤꯛ ꯈꯖꯤꯛ ꯍꯥꯏꯗꯤ ꯃꯤꯖꯦ ꯑꯗꯨꯝ ꯐ꯭ꯔꯤ ꯑꯣꯏ ꯁꯤꯗꯤ ꯑꯗꯨꯝ ꯐ꯭ꯔꯤ ꯑꯣꯏ ꯀꯥꯟꯗꯒ ꯉꯍꯥꯛ ꯉꯥ ꯑꯗꯨꯝ ꯈꯔꯖꯨ ꯑꯗꯨꯝ ꯇꯥꯟ ꯌꯥ ꯄꯣꯠꯅꯤꯅ
ꯍꯣꯏ
ꯑꯗꯨꯝ ꯍꯣꯏ ꯇꯁꯦꯡ ꯌꯥꯝ ꯊꯤ ꯆꯤꯟꯕ ꯀꯥꯡꯕꯨꯗꯕꯨꯗꯤ ꯄꯥꯏꯗ꯭ꯔꯦ ꯑꯗꯨ ꯅꯠꯇ꯭ꯔꯗꯤ ꯑꯗꯨꯝ ꯌꯥꯏꯗꯅ
ꯎꯝ ꯌꯥꯏ ꯑꯗꯨꯝ ꯊꯕꯛ ꯑꯃ ꯆꯠꯂꯨꯔꯁꯨ ꯍꯜꯂꯛꯑꯒ ꯉꯥꯏꯍꯥꯛꯇꯪ ꯄꯣꯊꯥꯕꯗ ꯑꯗꯨꯝ
ꯍꯣꯏ ꯔꯤꯜꯁ ꯑꯃ ꯌꯦꯡꯗꯧ ꯃꯇꯝꯗ ꯁꯤ ꯇꯧꯕꯤꯔꯦ ꯂꯣꯏꯔꯦ ꯄꯩꯁꯥꯁꯨ ꯐꯪꯕ ꯑꯗꯨꯅ ꯍꯥꯡꯉꯦ ꯁꯤꯃꯥꯟꯅꯕꯗꯤ ꯃꯃꯥꯡꯒꯤ ꯑꯃ ꯃꯣꯏ ꯒꯨꯒꯨ ꯒꯨꯒꯜꯒꯤ ꯑꯃ ꯂꯥꯛꯑꯝꯃꯦꯕꯀꯣ
ꯑꯥ
ꯑꯁ ꯑꯗꯨꯗ ꯑꯗꯨ ꯃꯇꯝꯗꯗꯤ ꯃꯥꯏꯗꯤ ꯃꯇꯝꯁꯨ ꯌꯥꯝ ꯁꯥꯡꯗꯦ ꯍꯥꯏꯌꯦꯕ ꯅ ꯁꯤꯁꯇꯔ ꯑꯃꯒ ꯋꯥꯔꯤ ꯁꯥꯕꯁꯨ ꯍꯥꯏꯌꯦꯕ ꯃꯇꯝꯗꯨ ꯀꯩꯁꯨ ꯁꯥꯡꯗꯦ ꯃꯤꯅꯤꯠ ꯇꯔꯨꯛ ꯇꯔꯦꯠ ꯁ꯭ꯋꯥꯏꯗ ꯑꯗꯨꯝ ꯌꯥꯏ ꯍꯥꯏꯌꯦꯕ ꯑꯗꯨꯝ ꯂꯤꯁꯤꯡ ꯑꯝ ꯑꯃ ꯆꯅꯤ ꯑꯃ ꯆꯅꯤ ꯐꯪꯉꯤ
ꯑꯣ ꯀꯥꯅꯩꯅꯦ ꯑꯗꯨ
ꯍꯣꯏ ꯑꯗꯨꯃꯥꯏꯟꯇꯧ ꯏꯃꯅꯕꯤ ꯂꯤꯁꯤꯡ ꯇꯔꯥꯑꯨꯝꯗꯣꯏꯒ ꯇꯥꯜꯍꯧꯏꯌꯦꯕ ꯃꯥ ꯑꯩꯅ ꯍꯥꯏꯕꯗꯣ ꯄꯥꯡ ꯃꯉꯥ ꯇꯧ ꯍꯥꯡꯉꯦ ꯍꯥꯏꯕꯗꯣ ꯃꯥꯗꯤ ꯃꯣꯏꯗꯤ ꯏꯁꯤꯡ ꯇꯔꯥꯍꯨꯝꯗꯣꯏ ꯇꯔꯥꯃꯔꯤ ꯇꯔꯥꯅꯤꯊꯣꯏ ꯇꯔꯥꯍꯨꯝꯗꯣꯏꯒ ꯂꯣꯏ ꯇꯥꯜꯂꯦꯕ
ꯑꯣ ꯒꯨꯒꯜꯒꯤ
ꯑꯣ ꯒꯨꯒꯜꯒꯤ ꯑꯗꯨꯝ ꯑꯗꯩ ꯅꯍꯥꯟ ꯁꯤꯁꯇꯔꯗꯖꯨ ꯍꯪꯕꯗ ꯑꯁ ꯑꯗꯨꯗꯤ ꯌꯥꯝ ꯅꯨꯡꯉꯥꯏꯗ ꯃꯤꯅꯤꯠꯇꯣ ꯃꯉꯥ ꯇꯔꯨꯛꯇ ꯂꯣꯏ ꯌꯥꯝ ꯉꯥꯛꯇꯅꯤ ꯑꯗꯣ ꯑꯗꯨꯒꯤꯗꯤ ꯑꯗꯨꯝ ꯂꯤꯁꯤꯡ ꯑꯃ ꯆꯍꯨꯝꯁꯦ ꯀꯝꯄꯜꯁꯔꯤꯅꯤ ꯍꯥꯏꯕ ꯑꯗꯨꯝ ꯇꯧꯕ ꯇꯧꯔꯗꯤ
ꯑꯣ ꯆꯨꯝꯒꯦꯔꯥ ꯂꯥꯟꯒꯦꯔꯥ
ꯑꯥꯎ ꯑꯗꯨꯝ ꯆꯨꯝꯒꯦꯔꯥ ꯂꯥꯟꯒꯦꯔꯥ ꯑꯗꯣ ꯀꯩꯁꯨ ꯌꯥꯝꯖꯨ ꯂꯨꯠ ꯗꯦ ꯍꯥꯏꯕ ꯂꯨꯕꯁꯨ ꯖꯁ ꯂꯝ ꯈꯔ ꯈꯛ ꯂꯣꯀꯦꯠ ꯇꯧꯋꯦ ꯍꯥꯏꯕ꯭ꯔꯥ ꯈꯪꯗꯦꯗꯩ ꯆꯨꯝꯃꯤ ꯂꯥꯜꯂꯤ ꯍꯥꯏꯕꯗꯤ ꯔꯤꯕꯤꯌꯨ ꯄꯤ ꯍꯥꯏꯕ꯭ꯔ ꯑꯃ ꯍꯥꯏꯒꯨꯝꯅ ꯑꯩꯖꯨ ꯕꯔꯝ ꯆꯠꯈ꯭ꯔꯦ ꯑꯗꯨꯅ ꯏꯃꯥꯟꯅꯕꯗ ꯑꯗꯨ ꯂꯥꯛꯄ ꯑꯣꯏꯅ ꯉꯥꯏꯔꯒꯦꯅ
ꯑꯗꯨꯃꯗꯤ ꯈꯪꯉꯧꯗ꯭ꯔꯦ
ꯑꯧ ꯑꯗꯨꯅ ꯃꯣꯏꯒꯤ ꯑꯅꯧꯕ ꯑꯃ ꯂꯥꯛꯄꯗꯣ ꯕ꯭ꯔꯣꯖꯨꯗꯨꯝ ꯒ꯭ꯔꯨꯞꯇ ꯈꯪꯉꯤꯅ